ꯑꯦ ꯍꯣ
ꯗ ꯂꯩꯒꯦ
ꯊꯨꯝꯅꯤꯡꯉꯥꯏ ꯇꯧꯔꯤꯌꯦ
ꯅꯪꯒꯤ ꯕꯦꯛꯒ꯭ꯔꯥꯎꯟꯗ ꯃꯤ ꯌꯥꯝ ꯂꯥꯡꯉꯦꯀꯣ
ꯍꯣꯏ ꯃꯤ ꯌꯥꯝꯃꯦ ꯆꯔꯕꯣ
ꯑꯔꯦ ꯍꯣꯏ ꯏꯁꯨꯅꯤ ꯐꯦ ꯀꯦ ꯋꯥꯅꯤ
ꯍꯥ
ꯀꯔꯤ ꯏꯟꯁꯥꯡ ꯆꯥꯒꯦ
ꯑꯣꯛꯁꯥ ꯍꯣꯏ ꯅꯨꯡ ꯉꯥꯏꯔꯦ ꯎꯝ ꯍꯣꯏ
ꯀꯔꯤ ꯇꯧꯒꯅꯤ ꯍꯧꯖꯤꯛꯇꯤ
ꯌꯨꯝꯈꯔꯅꯤꯗ ꯀꯝꯇ ꯇꯧꯅꯤꯉꯥꯏ ꯔꯩꯇ꯭ꯔꯦ ꯇꯨꯝꯕ ꯇꯥꯔꯦ ꯍꯣꯔꯤꯀꯤ
ꯎꯝ
ꯊꯕꯛ ꯍꯊꯕꯛ ꯆꯔꯒ ꯍꯜꯂꯛꯄꯅꯤꯅ ꯇꯨꯝꯅꯤꯡꯈ꯭ꯔꯦ
ꯑꯗꯨ ꯑꯩꯈꯣꯏꯗꯤ
ꯀꯩ ꯇꯧꯒꯅꯤ
ꯊꯕꯛ ꯇꯧꯕꯅꯤꯅ
ꯍꯣꯏ ꯅꯨꯄꯤꯕꯨ ꯋꯥꯔꯤ ꯁꯥꯒꯤꯔꯣ ꯑꯣ ꯐꯥꯖꯅ ꯁꯔꯣ
ꯆꯒꯅꯦ
ꯀꯩ ꯏꯟꯁꯡ ꯆꯕꯔꯥ ꯅꯣꯏꯗ
ꯑꯣꯏ ꯌꯦꯟ ꯆꯑꯦ
ꯑꯣ ꯍꯥꯎꯅꯤꯌꯦ
ꯎꯝ ꯍꯣꯏ
ꯑꯣ ꯑꯗꯨꯗꯤ ꯐꯩꯍꯦ ꯑꯩꯈꯣꯏꯒꯤꯗꯤ ꯎꯄꯔ ꯇꯧꯅꯤꯡꯉꯥꯏ ꯂꯩꯇꯦ
ꯍꯣꯏ ꯑꯉꯥꯡ ꯑꯃꯒꯤ ꯕꯥꯔꯗꯦ ꯌꯧꯔꯛꯄꯀꯣ ꯉꯁꯤ
ꯑꯣ
ꯑꯗꯨ ꯌꯦꯟ ꯑꯣꯏꯅ ꯇꯧꯈ꯭ꯔꯦ
ꯎꯝ ꯑꯉꯥꯡ ꯍꯥꯏꯕꯗ ꯀꯌꯃꯨꯛ ꯑꯉꯥꯡꯅꯣꯀꯣ ꯅꯪꯒꯤꯁꯦ
ꯑꯉꯡꯅꯤꯗ ꯌꯥꯝ ꯑꯥꯉꯥꯡꯅꯤꯗ
ꯑꯣ
ꯉꯁꯤ ꯑꯩꯈꯣꯏꯗꯁꯨ ꯑꯣꯛꯁꯥ ꯊꯣꯡꯒ ꯆꯥꯎꯗ ꯑꯉꯥꯡꯁꯤ ꯅꯥꯔꯒ ꯆꯥꯊꯣꯛꯔꯒ ꯑꯗꯨꯝ ꯆꯠꯈ꯭ꯔꯦ
ꯍꯣ
ꯑꯉꯥꯡ
ꯃꯦꯝꯃꯤ ꯄꯝ ꯐꯣꯕꯁꯤꯡꯅꯣ
ꯑꯣꯏꯔꯝꯒꯅꯤ
ꯆ ꯆꯔꯒ ꯀꯦꯜꯇ ꯍꯥꯏꯗꯦ ꯤꯗ ꯆꯒ꯭ꯔꯦ
ꯑꯁ ꯑꯗꯨꯗ ꯆꯥꯔꯒ ꯀꯔꯤ ꯑꯃꯨꯛ ꯍꯥꯏꯒꯅꯤ ꯑꯃꯨꯛ ꯑꯣꯊꯣꯛ ꯍꯥꯏꯕ꯭ꯔꯣ
ꯐꯖꯅ ꯆꯥꯈ꯭ꯔꯦ ꯅꯨꯡꯉꯥꯏꯔꯦꯀꯣ ꯌꯥꯝ ꯑ ꯑꯗꯨꯒꯨꯝꯕ ꯀꯔꯤꯝ ꯀꯩꯝꯇ ꯑꯗꯨꯒꯨꯝꯕ ꯄꯤꯗ ꯍꯥꯏꯗꯕꯤꯗ ꯆꯠꯈ꯭ꯔꯦꯅꯦ ꯣꯛ ꯊꯠꯂꯒ
ꯃꯣꯏꯗꯣ ꯑꯗ ꯆꯥꯕꯗꯣ ꯄꯦꯟꯗꯕꯒꯤ ꯑꯣꯏꯔꯝꯒꯅꯤꯅꯦ ꯑꯗꯨꯗꯤ
ꯑꯥ ꯅꯦꯛꯁ ꯇꯥꯏꯝꯗꯤ ꯑꯃꯨꯛ ꯍꯟꯅꯁꯨ ꯄꯤꯔꯣꯏ ꯃꯣꯏꯕꯨ
ꯄꯩꯁꯥ ꯇꯤꯡꯅꯤꯡꯉꯥꯏꯅꯦ ꯄꯩꯁꯥ ꯇꯤꯡꯅꯤꯡꯉꯥꯏ ꯃꯤꯅꯤ
ꯎꯝ
ꯍꯌꯦꯡꯗꯤ ꯀꯔꯤ ꯇꯧꯒꯅꯤ ꯀꯗꯥꯏ ꯆꯠꯒꯅꯤ
ꯏ ꯊꯕꯣ ꯆꯀꯦꯅꯤꯅꯦ ꯑ ꯑꯗꯨꯣ
ꯑ
ꯊ ꯊꯕꯛ ꯆꯠꯇ꯭ꯔꯗꯤ ꯀꯔꯤꯅ ꯆꯥꯒꯅꯤ
ꯅꯣꯏ ꯅꯨꯄꯤ ꯈꯣꯏꯗꯤ ꯁꯨꯒ ꯇꯧꯕꯅꯤ
ꯈꯣꯡꯣꯡꯆꯣꯇ꯭ꯔ ꯗꯠ ꯥꯎ ꯑꯍꯥꯎꯕ ꯆꯥꯕ ꯐꯪꯗꯦ ꯍꯥꯏꯕꯗꯨꯣ ꯈꯪꯗ꯭ꯔꯣ
ꯎꯝ ꯑꯗꯅꯤ
ꯅꯣꯏꯗꯤꯦ ꯃꯊꯥꯟꯇ ꯂꯩꯕ꯭ꯔꯣ ꯃꯤ ꯀꯅꯥꯒꯅꯥ ꯂꯩꯕ꯭ꯔꯣ
ꯑꯩ ꯃꯊꯟꯇ ꯂꯩꯌꯦ ꯍꯧꯖꯤꯛꯇꯤ
ꯑꯣ ꯏꯊꯟꯇ ꯂꯩꯔꯒ ꯌꯦꯟ ꯁꯥ ꯆꯥꯕ꯭ꯔꯅꯦ
ꯌꯦꯟ ꯆꯥꯕꯗꯣ ꯑꯩꯈꯣꯏ ꯃꯤ ꯈꯔ ꯄꯨꯜꯂꯒ ꯆꯥꯏꯌꯦ ꯑꯗꯨ ꯑꯩꯅ ꯍꯧꯖꯤꯛ ꯏꯊꯟꯗ ꯐ꯭ꯔꯤ ꯑꯣꯏꯅ ꯂꯩꯒꯦꯅ ꯂꯩꯕꯀꯣ
ꯑ
ꯅꯤꯗ
ꯄꯥꯔꯇꯤ ꯇꯧꯔꯔꯨꯔꯒ ꯀꯥꯏꯅꯈ꯭ꯔꯕꯣ
ꯍꯣꯏ ꯑꯗꯣ ꯍꯧꯖꯤꯛ ꯑꯩꯈꯣꯏꯗꯤ ꯍꯧꯖꯤꯛ ꯑꯗꯨꯝ ꯀꯩꯅꯣ ꯇꯧꯔꯁꯨ ꯇꯨꯝꯔꯣꯏ ꯑꯗꯨꯅꯤ ꯈꯔꯗꯤ ꯇꯝꯅꯤꯡꯕꯁꯨ ꯌꯎꯧꯕ ꯑꯗꯨꯒꯤ ꯌꯨꯝꯁꯨ ꯇꯣꯉꯥꯟ ꯇꯣꯉꯥꯟꯅ ꯂꯩꯕꯀꯣ ꯃꯣꯏ ꯑꯗꯨꯝ ꯆꯥꯛ ꯑꯩꯈꯣꯏ ꯆꯥꯃꯤꯟꯅꯕ ꯑꯗꯨ ꯈꯛꯇꯅꯦꯕ
ꯑꯣ ꯑꯗꯨꯗꯤ ꯐꯩꯌꯦꯅ ꯏꯊꯟꯇ ꯆꯥꯕ ꯁꯨꯔꯣꯠꯇꯦ ꯃꯤ ꯄꯨꯜꯂꯒ ꯆꯥꯕꯅ ꯃꯤ ꯌꯥꯝꯌꯥꯝꯕꯅ ꯍꯥꯎꯗꯤꯦ ꯍꯥꯎꯕꯅꯤ ꯃꯍꯥꯎ ꯇꯣꯉꯥꯟꯕꯅꯤ
ꯍꯣꯏ ꯑꯗ ꯌꯥꯝꯗꯤ ꯆꯥꯄ ꯐꯥꯟꯗꯦꯅꯥꯗ ꯃꯤ ꯌꯥ ꯋꯥ
ꯑꯣ ꯃꯤ ꯄꯤꯁ ꯀꯤꯌꯥ ꯆꯥꯅꯤꯡꯉꯥꯏ ꯈꯟꯂꯨꯅꯦ ꯄꯤꯁ ꯑꯃꯐꯥꯎ ꯆꯥꯕ ꯐꯥꯂꯗꯤ ꯐꯔꯦꯅꯦ
ꯆꯥꯗꯣ ꯃꯤꯅ ꯑꯃꯨꯛ ꯃꯥꯅ ꯃꯤꯅ ꯃꯨꯛꯕꯥ ꯇꯧꯕꯗ ꯀꯦꯖꯤ ꯀꯦꯖꯤ ꯇꯥꯏ ꯑꯩꯈꯣꯏ ꯀꯦꯖꯤ ꯃꯤ ꯇꯔꯨꯇ꯭ꯔꯦ ꯆꯥꯕꯗꯨꯗꯤ ꯅꯥꯗ꯭ꯔꯦꯕ
ꯑꯗꯨꯒꯨꯝꯕ ꯑꯗꯨꯒꯨꯝꯕ ꯆꯥꯕ ꯃꯤ ꯏꯁꯥ ꯌꯥꯝ ꯆꯥꯕ ꯃꯤꯁꯦ ꯐꯠꯇꯕꯅꯦ ꯏꯁꯥ ꯐꯠꯇꯕꯅꯦ ꯏꯁꯥꯁꯨ ꯂꯨꯝꯕꯅꯤꯕ
ꯑꯩꯈꯣꯏꯅ ꯆꯥꯅꯤꯡꯕꯒꯤ ꯃꯔꯥ ꯃꯔꯥꯇꯥ ꯑꯗꯨꯝ ꯄꯤꯁ ꯑꯅꯤꯒꯨꯝꯕ ꯑꯗꯨꯝ ꯆꯥꯕ ꯑꯗꯨꯒꯨꯝꯕꯅ ꯐꯕꯅꯦꯕ ꯒ꯭ꯔꯤꯟ ꯒ꯭ꯔꯤꯟ ꯚꯦꯖꯤꯇꯦꯕꯜꯗꯣ ꯆꯥꯕꯝ ꯑꯩ ꯌꯥꯝ ꯆꯥꯕ ꯃꯤꯗꯣ ꯐꯕꯅꯦꯕ ꯀꯝꯄ꯭ꯂꯦꯛꯁꯟꯁꯨ ꯏꯁꯥꯁꯨ ꯏꯌꯥ ꯌꯥꯔꯒ ꯅꯨꯡꯉꯥꯏꯕ ꯐꯥꯎꯕꯅꯦꯕ ꯁꯥ ꯆꯃꯥꯟ ꯅꯗꯤ ꯍꯣ ꯑꯣ ꯁꯥ ꯆꯃꯟꯅꯗꯤ ꯅꯁꯥꯁꯨ ꯐꯔꯣꯏ ꯐ꯭ꯔꯦꯁꯁꯨ ꯑꯣꯏꯔꯔꯣꯏ ꯅꯪꯁꯦ ꯑꯗꯨꯝ ꯎꯪꯔꯒ ꯂꯩꯅꯤ ꯌꯦꯟ ꯅꯥꯕꯒꯨꯝꯅ
ꯑꯗꯨ
ꯌꯦꯟ ꯌꯦꯟ ꯅꯥꯕꯒꯨꯝꯅ ꯅꯥꯅꯤꯡꯕ꯭ꯔꯣ
ꯑꯗꯨ ꯁꯥꯗꯨꯨ ꯅꯨꯡꯇꯤꯒꯤ ꯈꯔ ꯈꯔ ꯆꯥꯕ ꯑꯗꯨ ꯍꯦꯟꯅꯗꯤ ꯅꯣꯡꯃꯥ ꯐꯖꯅ ꯆꯥꯔꯒ ꯃꯇꯝ ꯈꯔ ꯂꯦꯞꯄ ꯑꯗꯨꯅ ꯐꯩꯌꯦꯕ
ꯑꯪ
ꯌꯥ
ꯆꯥꯛ ꯆꯥꯃꯟꯅꯁꯨ ꯀꯩꯗꯧꯅꯤ ꯍꯥꯏꯌꯦ ꯑꯃꯨꯛꯀ ꯑꯗꯨ ꯊꯤ ꯐꯥꯏꯊꯣꯛꯈ꯭ꯔꯅꯤꯅ
ꯆꯥꯕꯗꯣ ꯑꯍꯥꯎꯕ ꯆꯥꯕꯁꯤꯡꯗꯣ ꯂꯣꯏ ꯊꯧꯗꯤ ꯊꯧꯀꯗꯧꯕ ꯉꯥꯛꯇꯅꯤꯗ ꯑꯗꯨ ꯑꯗꯨ ꯈꯜꯂꯒ ꯆꯥꯗ꯭ꯔꯗꯤ ꯌꯥꯔꯣꯏꯅꯦꯍꯦ
ꯈꯜꯂꯒ ꯆꯥꯒꯗꯕꯅꯦ ꯄꯥꯝꯃꯨꯑꯦ ꯅꯣꯡꯃꯅ ꯑꯃꯨꯛꯀ ꯆꯥꯒꯦ ꯍꯩꯅ
ꯆꯥꯛꯁꯨ ꯆꯥꯔ ꯐꯥꯏ
ꯅꯣꯡꯃ ꯌꯥꯝ ꯆꯥꯁꯤꯜꯂꯒ ꯅꯦꯛꯁ ꯗꯦꯗ ꯆꯒꯦꯝ ꯄꯣꯝꯕꯥ ꯊꯣꯡꯔꯒ ꯀꯔꯤ ꯀꯔꯤ ꯊꯣꯡꯔꯒ ꯆꯥꯕ ꯁꯧꯒꯔꯤ ꯀꯥꯡꯁꯣꯏꯠ ꯊꯧꯔꯒ ꯆꯥꯕꯗꯣ ꯅꯨꯡꯉꯥꯏꯕ ꯔꯨꯅꯦ ꯑꯗꯨꯁꯨ ꯇꯦꯝ ꯕꯔꯥ ꯃꯔꯥꯇ ꯆꯥꯕ ꯃꯔꯥ ꯃꯔꯥꯛꯗ ꯚꯦ ꯒ꯭ꯔꯤꯟ ꯚꯦꯖꯤꯇꯦꯕꯜ ꯃꯔꯥ ꯃꯔꯛꯗ ꯆꯥꯕ ꯑꯗꯨꯅ ꯐꯩꯅ
ꯍꯥꯎꯋꯦ ꯑꯗꯣ ꯅꯨꯄꯤ ꯈꯣꯏꯗꯤ ꯃꯣꯏ ꯖꯠ ꯖꯠ ꯑꯗꯨꯝ ꯆꯥꯏ ꯑꯗꯨ ꯅꯨꯄꯥꯗꯤ ꯑꯗꯨꯃꯥꯏꯅ ꯇꯧꯔꯇꯦꯅ ꯃꯍꯥꯎ ꯌꯧꯗ꯭ꯔꯗꯤ ꯆꯥꯕ ꯌꯥꯗꯦꯅ
ꯎꯝ ꯑꯗꯨꯅꯤ ꯅꯨꯄꯥ ꯍꯥꯏꯕꯁꯤꯗꯤ ꯑꯗꯨꯒꯨꯝꯕ ꯃꯤ ꯑꯗꯨ ꯑꯗꯨ ꯑꯗꯨ ꯑꯣꯏꯕꯅꯤꯅꯀꯣ ꯅꯨꯄꯥꯁꯤꯡꯗꯤ ꯑꯗꯨ ꯈꯟꯕꯅꯤꯅ ꯄꯩꯁꯥꯁꯨ ꯌꯥꯝ ꯇꯥꯟꯅꯤꯡꯉꯥꯏ ꯗꯔꯀꯥꯔ ꯂꯩꯌꯦꯕ
ꯑꯗꯨꯒꯤꯅꯦ ꯑꯁꯤ ꯊꯕꯛꯇ ꯑꯩ ꯌꯧꯕꯗꯣ
ꯄꯩꯁꯥ ꯇꯟꯒꯗꯧꯕꯤ ꯅꯨꯄꯥꯁꯤꯡꯗꯤ ꯅꯨꯄꯤꯒꯤ ꯃꯔꯟꯅ ꯆꯥꯒꯦ ꯈꯟꯕ ꯋꯥꯈꯟꯗꯤ ꯇꯣꯛꯑꯣ ꯀꯅꯥꯗꯦ ꯨꯇꯨꯝ ꯇꯨꯝꯔꯒ ꯃꯤꯒꯤ ꯃꯔꯟꯅ ꯆꯥꯒꯦ ꯍꯥꯏꯕꯗꯣ ꯑꯣꯏꯔꯣꯏꯕ ꯍꯨꯝꯃꯨꯅꯦ ꯑꯗꯨꯒꯨꯝꯕ ꯃꯤꯗꯤ
ꯒꯥꯔꯤ ꯇꯥꯟꯒꯗꯧꯕꯅꯦ ꯆꯥꯁꯨ ꯆꯐꯣꯛꯀꯗꯧꯕꯅꯦ
ꯇꯥꯟꯒꯗꯧꯕꯅꯦ ꯇꯟꯗ꯭ꯔꯗꯤ ꯀꯔꯤ ꯇꯧꯅꯤ
ꯄꯩꯁꯥꯁꯨ ꯇꯥꯟꯕ ꯆꯥꯁꯨ ꯆꯥꯕ ꯑꯁ ꯑꯩꯒꯤ ꯐꯣꯟꯁꯦ ꯕꯦꯇ꯭ꯔꯤꯁꯦ ꯌꯥꯝ ꯁꯤꯜꯂꯛꯇ꯭ꯔꯦꯍꯦ ꯋꯥꯀꯞ ꯌꯦꯡꯕꯁꯤꯗ ꯐꯣꯟ ꯆꯥꯔꯖꯤꯡ ꯇꯧꯕꯁꯨ ꯅꯥꯡꯗ꯭ꯔꯦ
ꯉꯁꯤꯗꯤ ꯋꯥꯔꯜ ꯀꯞ ꯂꯩꯇꯦꯅ
ꯑꯗꯨꯒꯤꯅꯦ ꯉꯔꯥꯡ ꯑꯗꯨꯝ ꯋꯥꯀꯞ ꯌꯦꯡꯔꯒ ꯐꯣꯟ ꯆꯥꯔꯤꯡ ꯇꯧꯗ꯭ꯔꯦ ꯅꯨꯡꯊꯤꯟꯗꯒꯤꯁꯨ ꯆꯥꯔꯤꯡ ꯇꯧꯗ꯭ꯔꯦ ꯑꯗꯨꯝ ꯄꯥꯏꯔ ꯔꯩꯕꯒꯤ ꯑꯗꯨꯝ
ꯅꯪꯒꯤ ꯁꯄꯣꯔꯇꯔ ꯅꯪꯒꯤ ꯁꯄꯣꯔꯇꯔ ꯇꯤꯝ ꯀꯤ ꯀꯌꯥ ꯂꯩꯔꯤꯕ꯭ꯔꯣ
ꯁꯤꯒ꯭ꯔꯦ ꯉꯔꯥꯡ ꯏꯗꯤ ꯑꯩ ꯁꯄꯣꯔꯠ ꯇꯧꯗꯦ ꯃꯣꯏꯒꯤꯗꯤ ꯑꯩꯅ ꯁꯞꯄꯣꯔꯠ ꯇꯧꯕ ꯂꯩꯇꯦ
ꯑꯩꯈꯣꯏꯒꯤꯗꯤ ꯂꯩꯔꯤꯌꯦ
ꯑꯩꯒꯤꯗꯤ ꯅꯣꯏꯗ ꯂꯩꯔꯦ ꯑꯃ ꯑꯗꯨ ꯐꯥꯏꯅꯦꯜ ꯂꯧꯒꯅꯤ
ꯑꯩꯈꯣꯏꯗꯤ ꯁꯥꯟꯅꯕ ꯈꯨꯗꯤꯡ ꯇꯤꯝ ꯑꯃ ꯑꯃꯗꯣ ꯑꯩꯒꯤ ꯁꯞꯄꯣꯔꯇꯔꯅꯤ
ꯄꯤꯗꯤ ꯑꯗꯨꯃꯥꯏꯅ ꯇꯧꯕꯅꯦ
ꯅꯠꯇ꯭ꯔꯗꯤ ꯀꯅꯥꯕꯨ ꯌꯦꯡ ꯀꯅꯥꯕꯨ ꯁꯞꯄꯣꯔꯠ ꯇꯧꯒꯥꯅꯤ ꯑꯩꯈꯣꯏꯅ ꯁꯞꯄꯣꯔꯠ ꯇꯧꯕ ꯇꯧꯗꯕ ꯑꯥ ꯅꯨꯃꯤꯠꯇꯤ ꯀꯅꯥꯕꯨ ꯌꯦꯡꯒꯅꯤ
ꯅꯨꯄꯤ ꯈꯣꯏꯗꯤ ꯀꯥꯔꯤꯔꯁꯨ ꯈꯪꯗ ꯀꯞꯁꯨ ꯀꯞꯄꯅꯤ ꯃꯤ ꯈꯔꯗꯤ
ꯅꯤꯌꯣꯝ ꯃꯣꯏꯒꯤ
ꯅꯨꯄꯤꯒꯤ ꯋꯥ꯭ꯔꯜꯗ ꯀꯞꯁꯨ ꯂꯩꯔꯗꯤ
ꯅꯨꯄꯤꯒꯤ ꯋꯥ꯭ꯔꯀꯞꯇꯗꯤ ꯌꯥꯔꯔꯣꯏꯗ
ꯋ꯭ꯔꯜ ꯅꯨꯄꯤꯅ ꯅꯨꯄꯤꯒ ꯅꯨꯄꯥꯒ ꯁꯅꯥꯃꯤꯟꯅꯔꯗꯤ ꯅꯨꯄꯤꯅ ꯐꯥ꯭ꯔꯁ ꯇꯥꯒꯅꯤ ꯅꯨꯄꯤ ꯑꯍꯥꯏꯕꯁꯤꯡꯗꯣ ꯅꯨꯄꯥꯗꯒꯤ ꯍꯦꯜꯂꯦꯕ
ꯅꯨꯄꯤꯁꯨ ꯈ꯭ꯔꯥꯗꯤ ꯁꯥꯊꯤꯗꯤ ꯁꯥꯊꯤꯕꯅꯤ ꯅꯦꯒ꯭ꯔꯣꯍꯣꯏꯒ ꯃꯥꯟꯕꯗꯨ
ꯎꯝ ꯅꯨꯄꯤ ꯍꯥꯏꯕꯁꯤꯡ ꯂꯣ ꯌꯥꯝ ꯂꯩꯌꯦ
ꯎꯝ
ꯃꯤ ꯃꯤꯁꯤꯡꯁꯦ ꯖꯥꯠ ꯖꯥꯠꯅꯤ ꯑꯍꯩꯕ ꯉꯥꯛꯇꯁꯨ ꯅꯠꯇꯦ ꯑꯍꯩꯕ ꯃꯤꯁꯤꯡꯗꯨ ꯌꯥꯝ ꯂꯩꯌꯦꯕ
ꯇꯥꯕ꯭ꯔꯣ
ꯇꯌꯦ ꯇꯥꯏꯌꯦ
ꯀꯔꯤꯒꯤ ꯇꯨꯃꯤꯟꯅ ꯂꯩꯕ꯭ꯔꯣꯅꯦ ꯃꯤꯕꯨ ꯐꯖꯅ ꯋꯥꯔꯤ ꯋꯥꯔꯤ ꯁꯥꯔꯀꯥꯟꯁꯤꯗ ꯇꯨꯃꯤꯟꯅ ꯂꯩꯕꯗꯣ
ꯃꯥꯇꯝ ꯄꯤꯕꯅꯦꯗꯥ
ꯍꯣꯏ ꯇꯨꯝꯅꯤꯡꯕꯅ ꯁꯤꯒꯗꯧꯔꯦ
ꯇꯨꯝꯊꯣꯛꯈ꯭ꯔꯣ ꯑꯗꯨꯒ ꯁꯤ ꯍꯦꯛ ꯂꯣꯏꯔꯒ
ꯇꯨꯝꯈ꯭ꯔꯅꯤ
ꯃꯣꯏꯗꯤ
ꯅꯣꯏ ꯅꯪꯉꯣꯅꯗ ꯃꯤ ꯌꯥꯃꯦꯀꯣ
ꯃꯤ ꯈꯔꯥꯗꯤ ꯂꯩꯌꯦ ꯑꯗꯣ ꯎꯝ ꯂꯩꯍꯦ ꯑꯗꯨ
ꯇꯥꯕ꯭ꯔꯣ
ꯇꯥꯏꯌꯦ ꯏꯝꯐꯥꯜꯗ ꯌꯨꯝꯗ ꯂꯩꯕ꯭ꯔꯣ
ꯀꯔꯤ ꯍꯥꯏꯕꯅꯣ
ꯏꯊꯟꯇ ꯌꯨꯝꯗ ꯂꯩꯕ꯭ꯔꯣꯕ
ꯢꯊꯥꯜꯗ ꯂꯩꯌꯦ
ꯑꯗꯣ ꯅꯨꯡꯇꯤꯒꯤ ꯅꯊꯟꯇ ꯂꯩꯕ꯭ꯔꯣ ꯅꯠꯇ꯭ꯔꯒ ꯅꯃꯥꯟꯅꯕꯤꯒ ꯂꯩꯕ꯭ꯔꯣ ꯅꯃꯥ ꯅꯄꯥꯒ ꯂꯩꯃꯤꯟꯅꯕ꯭ꯔꯣ ꯀꯅꯥ ꯀꯅꯥ ꯂꯩꯃꯤꯟꯅꯕ꯭ꯔꯣ
ꯢꯊꯥꯟꯇ ꯂꯩꯕꯅꯤ